ꯇꯥꯕꯔꯥ ꯕ꯭ꯔꯣ
ꯉꯥꯏꯔꯤꯕꯣ
ꯇꯥꯏ ꯇꯥꯏ
ꯅꯨꯡꯉꯥꯏꯔꯤꯕꯣ
ꯀꯩꯅꯣꯅꯦ ꯏꯕꯥꯅꯤ ꯀꯣꯜ ꯇꯧꯔꯅꯦ ꯏꯕꯥꯅꯤꯒꯤ ꯚꯣꯂꯨꯝꯁꯦ ꯌꯥꯗꯤꯅꯦ ꯑꯇꯩ ꯀꯣꯜ ꯇꯧꯕꯁꯦ ꯀꯔꯤꯁꯨ ꯇꯧꯗꯕ
ꯅꯪꯒꯤ ꯕꯣꯂꯨꯝꯗꯨ ꯕꯣꯂꯨꯝ ꯕꯇꯟ ꯕꯣꯂꯨꯝ ꯕꯣꯂꯨꯝ ꯕꯇꯟ ꯅꯝꯃꯣ ꯕꯣꯂꯨꯝ ꯕꯇꯟ ꯅꯝꯃꯒ ꯑꯗꯨꯗ ꯑꯦꯖꯁꯇꯧ
ꯑꯩꯒꯤꯗꯤ ꯐꯨꯜ ꯂꯩꯔꯦ ꯅꯪꯒꯤ ꯍꯥꯏꯕꯅꯦ
ꯑꯩꯒꯤꯗꯤ
ꯅꯪ ꯍꯧꯖꯤꯛ ꯀꯣꯜ ꯇꯧꯔꯤꯁꯦ ꯀꯗꯥꯏꯗ ꯑꯦꯂꯦꯛꯖꯦꯟꯗꯔꯗ ꯇꯧꯕ꯭ꯔꯥ ꯑꯣꯔ ꯗꯦꯅꯤꯁꯇ ꯇꯧꯕ꯭ꯔꯥ
ꯑꯂꯦꯛꯖꯦꯟꯗꯔ ꯗꯒ꯭ꯔꯦꯠꯇ
ꯑꯣ ꯑꯣ ꯑꯣꯀꯦ ꯑꯣꯀꯦ ꯑꯣꯀꯦ ꯅꯪ ꯀꯃꯥꯏꯅ ꯈꯪꯕ ꯑꯩ ꯁꯤ ꯑꯩꯀꯥꯎꯟ ꯂꯩ ꯍꯥꯏꯕꯗꯣ
ꯑꯩꯗꯤ ꯈꯪꯉꯤꯅꯦ ꯑꯩꯗꯤ ꯁꯤꯡꯕꯅꯤꯅꯦ ꯀꯩꯅꯣ ꯅ ꯅꯪ ꯑꯩꯉꯣꯟꯗ ꯁꯅꯥꯒꯅꯨꯅꯦ ꯅꯪ ꯊꯤ ꯆꯤꯟꯊꯤꯗꯦ ꯑꯆꯨꯝꯕ ꯋꯥ ꯉꯥꯡꯉꯦ ꯑꯆꯨꯝꯕ ꯋꯥ ꯉꯥꯡꯗꯦꯕꯗ ꯑꯩ ꯂꯣꯏ ꯈꯪꯉꯤꯅꯤ ꯚꯥꯏ
ꯁꯦꯝꯕꯤꯒꯦ ꯑꯦꯀꯥꯎꯟꯗ ꫭ
ꯃꯥꯏꯈꯣ ꯊꯥꯔꯛꯀꯦ ꯑꯩ ꯃꯤ ꯃꯌꯥꯝ ꯈꯣꯝꯂꯤꯑꯕ ꯂꯣꯏ ꯄꯨꯂꯞ ꯊꯥꯒꯦꯕ
ꯑꯣ ꯒꯤꯅꯥ ꯅꯕꯥꯏꯕꫭ
ꯍꯣꯏ ꯃꯤꯇꯤꯜꯂꯣꯟ ꯉꯥꯡꯑꫭ ꯃꯤꯇꯜꯂꫭꯟ꯫ ꯃꯩꯇꯩꯂꫭꯟ ꯉꯥꯡꯑꫭ꯫
ꯑꯗꯣ ꯂꯥꯏꯔꯤꯛ ꯄꯥꯛ ꯀꯌꯥ ꯄꯥꯔꯕꫭ ꯉꯁꯤꯗꯤ꯫
ꯉꯁꯤ ꯑꯃꯐꯥꯎꯁꯨ ꯄꯥꯗꯦ꯫ ꯉꯁꯥꯏ ꯇꯨꯝꯃꯦ ꯊꯦꯡꯅ ꯍꯧꯒꯠꯂꯦ ꯑꯃꯨꯛꯇ ꯇꯨꯝꯃꯦ ꯊꯦꯡꯅ ꯍꯧꯒꯠꯂꯦ ꯑꯃꯨꯛꯀ ꯇꯨꯝꯃꯦ ꯑꯗꯨꯒ ꯖꯤꯝ ꯆꯠꯂꯦ꯫ ꯑꯃꯨꯛ ꯍꯜꯂꯛꯑꯦ ꯍꯧ ꯖꯤ ꯅꯪꯉꯣꯟꯗ ꯑꯃꯨꯛ ꯀꯣꯜ ꯇꯧꯋꯦ ꯑꯗꯨꯅꯤ꯫ ꯍꯣꯏ꯫
ꯑ ꯖꯤꯝꯕꯨ ꯆꯠꯂꯗꯤ ꯌꯥꯔꯦꯗ꯫ ꯂꯩꯔꯤꯛ ꯍꯩꯇ꯭ꯔꯁꯨ ꯑꯑ ꯅꯁꯥ ꯐꯔꯗꯤ ꯈꯔ ꯐꯥꯏꯗꯅꯥ
ꯃꯇꯝꯗꯤ ꯐꯖꯅ ꯃꯥꯡꯍꯟꯈ꯭ꯔꯦꯍ ꯅꯤꯡꯒꯤꯁꯤꯅ ꯎꯝ꯫
ꯀꯔꯤꯕꯥ
ꯅꯪꯒꯤ ꯁꯤꯅ ꯃꯇꯝꯗꯤ ꯐꯖꯅ ꯃꯥꯡꯍꯟꯈ꯭ꯔꯦ꯫
ꯥꯒꯥꯏꯅ ꯑꫭꯏ ꯅꯪ ꯄꯩꯁꯥ ꯐꯪꯒꯗꯕꯗ ꯄꯩꯁꯥ ꯐꯪꯕ ꯃꯠ ꯇꯝꯃꯦ ꯀꯥꯥꯎꯅꯤꯅꯦ
ꯄꯩꯁꯥꯁꯦ ꯑꯇꯣꯞꯄ ꯋꯥꯠꯄꯁꯤꯡꯁꯨ ꯍꯥꯞꯄꯤꯔꯛꯀꯅꯤꯀꯣ ꯍꯥꯞꯄꯨꯕꯨꯗꯤꯀꯣ꯫
ꯎꯝ ꯑꯁ ꯅꯪ ꯅꯪꯒꯤ ꯏꯕꯥꯅꯤꯒꯤ ꯏꯁꯄꯤꯀꯔꯁꯦ ꯈꯔ ꯋꯥꯠꯇꯤ ꯋꯥꯠꯂꯦꯀꯣ꯫
ꯎꯝ ꯎꯝ ꯁ꯭ꯄꯤꯀꯔꯁꯤ ꯋꯥꯠꯂꯦ ꯑꯗꯨꯑꯣꯏꯁꯨ ꯑꯗꯨꯝ ꯇꯥꯏ ꯇꯥꯏ ꯅꯪ ꯇꯥꯗꯕ꯭ꯔꯥ꯫ ꯇꯥꯗꯕ꯭ꯔꯣ ꯕꯥꯏ꯫
ꯇꯥꯏ ꯇꯥꯏꯗ꯫
ꯀꯔꯤ ꯇꯧꯔꯤꯒꯦ꯫ ꯀꯩꯗꯧꯔꯤꯒꯦ꯫
ꯎ ꯅꯪ ꯈꯪꯕꯗꯨꯅꯦ ꯃꯤ ꯈꯣꯝꯃꯦ꯫ ꯏ ꯁ꯭ꯇꯦꯇꯁ ꯀ ꯀꯔꯤꯗ ꯈꯣꯝ ꯆꯥꯛ ꯆꯥꯗ꯭ꯔꯤ ꯑꯩ꯫ ꯉꯁꯤ ꯄꯨꯛ ꯅꯨꯡꯉꯥꯏꯇꯦꯅꯦ꯫
ꯀꯔꯤ ꯃꯊꯦꯜ ꯊꯣꯡꯏꯒꯦ꯫
ꯄꯨꯛ ꯅꯨꯡꯉꯥꯏꯇꯦ ꯆꯥꯛ ꯆꯥꯗ꯭ꯔꯤ꯫ ꯀꯩ ꯏꯟꯁꯥꯡꯅꯣ ꯈꯪꯗꯦ ꯈꯪꯗꯦꯕꯥ ꯑꯩ ꯀꯤꯆꯟ ꯆꯪꯗ꯭ꯔꯤ
ꯀꯔꯤꯒꯤ ꯈꯪꯗꯕ꯭ꯔꯣ꯫
ꯗꯒꯤ ꯑꯩ ꯈꯪꯗꯕꯥ
ꯀꯩꯒꯤ ꯈꯪꯗꯕꯅꯣ ꯀꯤꯠꯆꯟ ꯆꯪꯕ ꯌꯥꯗꯕ꯭ꯔꯣ ꯅꯪ꯫
ꯅꯪꯗꯤ ꯆꯥꯔꯕꯣ ꯑꯣꯖꯥ
ꯆꯥꯗꯔꯤꯌꯦ
ꯇꯧꯖꯥ ꯅꯪꯗꯤ ꯆꯥꯔꯕꯣ
ꯀꯅꯥꯅ ꯊꯣꯡꯉꯅꯤ
ꯑꯦ ꯊꯣꯡꯈ꯭ꯔꯦ ꯊꯣꯡꯈ꯭ꯔꯦ ꯃꯨꯟꯈ꯭ꯔꯦ ꯃꯤ ꯏꯃꯥ ꯏ ꯄꯥ ꯆꯥꯈ꯭ꯔꯦ ꯑꯩꯈꯣꯏ ꯏꯃꯥꯅ ꯊꯣꯡꯕ
ꯅꯪꯅ ꯊꯣꯡꯕ ꯌꯥꯗꯕ꯭ꯔꯣ
ꯌꯥꯗꯕ ꯅꯪ ꯅꯪ ꯅꯪꯗꯤ ꯀꯩꯀꯩ ꯊꯣꯡꯗꯕ꯭ꯔꯥ
ꯏꯟꯖꯥꯡ ꯊꯣꯡꯗꯨ ꯊꯨꯝ ꯍꯥꯞꯄ꯭ꯔꯥ ꯕꯥꯏ
ꯊꯨꯝ ꯍꯥꯞꯇꯗ ꯅꯨꯡ ꯍꯥꯞꯄꯦ
ꯊꯥꯎꯗꯤ ꯍꯥꯄ꯭ꯔꯥ
ꯅꯈꯣꯏ ꯏꯟꯁꯥꯡꯗ ꯊꯥꯎ ꯍꯥꯞꯅ ꯕꯔꯣꯅꯦ
ꯏꯁꯤꯡ ꯍꯥꯞꯄ꯭ꯔ ꯏꯁꯤꯡ
ꯏꯁꯤꯡ ꯍꯥꯏꯕ ꯑꯩꯈꯣꯏꯗꯤ ꯏꯁꯤꯡ ꯍꯥꯞꯇꯦ ꯋꯥꯇꯔ ꯍꯥꯏꯕꯗꯣ ꯍꯥꯞꯄꯦ꯫ ꯆꯅꯝꯄꯤꯌꯥꯁ ꯍꯥꯏꯕ ꯑꯈꯣꯏ ꯄꯦ ꯑꯜꯂꯨ ꯍꯥꯄꯦ꯫
ꯌꯥꯏ ꯌꯥꯏ ꯌꯥꯏ ꯆꯥꯛ ꯌꯥꯝ ꯆꯥꯎ ꯐꯖꯅ ꯆꯥꯎ꯫
ꯀꯩ ꯀꯩ ꯏꯟꯁꯪ ꯆꯔꯥꯕꯣ ꯅꯥꯡꯗꯤ꯫
ꯆꯥꯛ ꯆꯥꯗ꯭ꯔꯤ ꯑꯁ ꯅꯪꯁꯤꯗꯤ ꯃꯅꯤꯄꯨꯔꯤ ꯃꯩꯇꯩꯂꯣꯟ ꯇꯥꯗꯕ ꯃꯥꯜꯂꯦꯗ꯫
ꯈꯪꯗꯦ ꯑꯩꯗꯤ ꯆꯥꯛ ꯊꯣꯡꯕ ꯃꯤ ꯅꯠꯇꯦ ꯅꯠꯇꯕꯅꯤꯅ ꯈꯪꯗꯦꯕ꯫
ꯀꯩ ꯌꯦꯟꯁꯥꯡ ꯊꯣꯡꯉꯁꯨ ꯈꯪꯗꯕ꯫
ꯑꯁ ꯅꯪ ꯅꯦꯠꯋꯔꯥꯛꯛꯁꯤ ꯅꯨꯡꯉꯥꯏꯇꯦ ꯇꯦꯍꯦ ꯂꯋꯥꯏ ꯃꯐꯝꯗ ꯂꯩꯕ ꯃꯥꯜꯂꯦꯗ꯫
ꯍꯣꯏ ꯁꯤꯂꯣꯡꯁꯦ ꯈꯔꯗꯤ ꯂꯧꯋꯥꯏ ꯆꯤꯡ
ꯅꯪ ꯅꯦꯠꯋꯥꯛ ꯌꯥꯗ꯭ꯔꯦ ꯚꯥꯏ ꯈꯔ ꯆꯣꯡꯈꯠꯂꯣꯅꯦ
ꯀꯃꯥꯏꯅ ꯁꯦꯝꯒꯦ ꯁꯦꯝꯁꯦ ꯍꯥꯏꯕ꯭ꯔꯣ ꯅꯥꯕꯅꯣ ꯁꯣ
ꯍꯥꯥ
ꯑ ꯅꯪ ꯆꯅꯤ ꯆꯅꯤꯔꯣ ꯅꯪ ꯅꯪꯉꯁꯥꯏꯒꯤꯗꯣ ꯄ꯭ꯔꯣꯁꯦꯁꯤꯡ ꯇꯧꯕꯗꯣ ꯆꯅꯤꯔꯣ ꯆꯍꯨꯝꯔꯣ
ꯑꯍꯑ ꯆꯅꯤ ꯁꯝꯊꯤꯡ ꯑꯣꯏꯕꯅꯦ ꯑꯍꯝꯝ
ꯇꯨ ꯍꯟꯗ꯭ꯔꯦꯠ ꯁꯚꯦꯟꯇꯤ ꯇꯨ ꯍꯟꯗ꯭ꯔꯦꯠ ꯑꯩꯠꯇꯤꯒꯨꯝꯕ ꯑꯣꯏꯔꯝꯅꯤ ꯑꯗꯨꯗꯤ ꯀꯣ
ꯑꯥꯏ ꯇꯨ ꯍꯟꯗ꯭ꯔꯦꯠ ꯅꯠꯇꯦ ꯇꯨ ꯍꯟꯗ꯭ꯔꯦꯠ ꯊꯥꯔꯇꯤ ꯁꯝꯊꯤꯡ
ꯊꯥꯔꯇꯤ ꯍꯥꯏꯕ
ꯎꯝ
ꯋꯤꯠ ꯀꯃꯥꯏꯅ ꯅꯪ ꯇꯦꯟ ꯇꯦꯟ ꯃꯤꯅꯤꯠ ꯇꯧꯗꯕꯤꯗ ꯐꯥꯏꯞ ꯃꯤꯅꯤꯠ ꯀꯨꯝꯕ ꯐꯣꯔ ꯃꯤꯅꯤꯠ ꯀꯨꯝꯕ ꯇꯧꯕꯁꯨ ꯌꯥꯎꯔꯝꯕ ꯑꯣꯏꯔꯝꯅꯤ
ꯑꯩꯒꯤ ꯐ꯭ꯔꯦꯟꯁꯨ ꯐꯣꯔꯇꯤ ꯁꯚꯦꯟ ꯐꯪꯉꯤ ꯄ꯭ꯔꯣꯁꯦꯁꯤꯤꯡꯗꯨ
ꯐꯣꯔꯇꯤ ꯁꯚꯦꯟ ꯇꯨ ꯐꯣꯔꯇꯤ ꯁꯚꯦꯟ ꯔꯐ ꯐꯣꯔꯤꯦꯚꯦꯟ ꯈꯠꯇ꯭ꯔꯣ ꯑꯗꯨꯗꯤ ꯃꯥ ꯀꯣ ꯃꯤꯅꯤꯠ ꯃꯉꯥ ꯈꯛꯇ ꯀꯣꯜ ꯇꯧꯔꯛꯑꯣ ꯖꯤ ꯑꯦꯁ ꯇꯤꯒꯨꯝꯕ ꯇꯦꯛꯁꯀꯨꯝꯕ ꯈꯔ ꯂꯨꯄꯥ ꯑꯃꯒꯨꯝꯕ ꯂꯨꯄꯥ ꯃꯈꯥꯏꯒꯨꯝꯕ ꯀꯛꯄ ꯑꯣꯏꯔꯝꯅꯤ
ꯎꯝ ꯋꯥ ꯑꯗꯨ ꯒꯔꯦꯁꯀꯤ ꯅꯝꯕꯔ ꯗꯣ
꯭ꯒꯔꯦꯁ ꯍꯥꯏꯕꯥ
ꯍꯣꯏ
ꯀꯅꯥ ꯒ꯭ꯔꯦꯁ
ꯕꯤ ꯕꯤ ꯑꯦꯒꯤ ꯒ꯭ꯔꯦꯁꯇꯣ
ꯕꯤꯕꯦꯒꯤ ꯒ꯭ꯔꯦꯁ ꯑꯗꯨ ꯀꯅꯥꯅꯣꯕ ꯕꯤ ꯕꯤ ꯑꯦꯒꯤ ꯒ꯭ꯔꯦꯁ ꯍꯥꯏꯗꯤ ꯈꯔ ꯑꯦꯛꯁꯄ꯭ꯂꯦꯟ ꯇꯧꯗꯅ ꯑꯩ ꯀꯃꯥꯏꯅ ꯈꯪꯒꯅꯤ ꯕꯤ ꯕꯤꯤꯒꯤ ꯒ꯭ꯔꯦꯁ ꯍꯥꯏ
ꯖꯨꯅꯤꯔꯗꯣ ꯖꯨꯅꯤꯔꯗꯣ ꯍꯣꯏꯒꯤ ꯖꯨꯅꯤꯔꯗꯣ
ꯈꯪꯗꯕꯒꯤꯗꯤ ꯍꯪꯕꯅꯤ ꯕꯤ ꯕꯤ ꯑꯦꯒꯤ ꯒ꯭ꯔꯦꯖ ꯖꯨꯅꯤꯌꯔꯒꯤ ꯒ꯭ꯔꯦꯖ ꯍꯥꯏꯔꯔꯦ ꯃꯃꯥꯏ ꯑꯥ ꯃꯁꯛ ꯃꯇꯧ ꯀꯃꯥꯏ ꯇꯧꯕ꯭ꯔꯥ
ꯕꯤꯕꯦꯛ ꯆꯦꯂꯥꯛꯈꯣꯏ ꯀ ꯀ꯭ꯂꯥꯁꯃꯦꯠ ꯇꯣ
ꯚꯕꯦꯛꯅ ꯀꯣꯏ ꯀꯣꯢꯅꯕ ꯅꯨꯄꯤꯗꯨ꯭ꯔꯣ
ꯅꯠꯇꯦ ꯏꯁꯇꯤꯂꯥ ꯈꯣꯏ ꯀ꯭ꯂꯁꯃꯦꯠꯇꯨ ꯊ ꯦꯁ ꯊ
ꯃꯁꯛ ꯃꯇꯧ ꯀꯃꯥꯏ ꯇꯧꯕ꯭ꯔꯣ
ꯀꯃꯥꯏ ꯍꯥꯏꯅꯤ ꯍꯥꯏꯕ ꯌꯥꯗꯦ
ꯃꯤ ꯉꯧꯕ꯭ꯔꯥ ꯄꯤꯛꯄ꯭ꯔꯥ ꯆꯥꯎꯕ꯭ꯔꯥ ꯅꯣꯏꯕꯥ ꯀꯪꯕ꯭ꯔꯥ ꯍꯥꯏꯕ ꯑꯃ ꯂꯩꯗꯅ
ꯃꯤ ꯉꯧꯋꯦ ꯃꯤ ꯉꯧꯋꯦ ꯃꯤ ꯈꯤꯇꯪ ꯆꯥꯎꯋꯦ ꯌꯥꯝ ꯆꯥꯎꯕꯗꯤ ꯑꯣꯏꯗꯦ ꯑꯦꯚꯔꯦꯁꯅꯤ
ꯆꯥꯎꯕ ꯍꯥꯏꯕꯁꯤ ꯅꯪꯉꯣꯟꯗꯒꯤ ꯍꯦꯟꯅ ꯆꯥꯎꯕ꯭ꯔꯥ
ꯃꯁꯛ ꯐꯖꯩ
ꯑꯆꯥ ꯅꯪꯉꯣꯟꯗꯤ ꯍꯦꯟꯅ ꯆꯥꯎꯕ꯭ꯔꯥ ꯍꯥꯏꯕꯅꯦ ꯒ꯭ꯔꯦꯁꯇꯣ
ꯑꯩꯉꯣꯟ ꯑꯩꯉꯣꯟꯗꯒꯤ ꯈꯤꯇꯪ ꯆꯥꯎꯕꯅꯤ ꯍꯣꯏ
ꯎꯝ
ꯎꯝ
ꯑ ꯈꯔ ꯈꯔ ꯑ ꯅꯪꯒꯤ ꯃꯤꯠꯇꯣ ꯀꯃꯥꯏꯅꯤ ꯅꯒꯤ ꯃꯤꯠꯇꯣ ꯈꯔ ꯎꯝ ꯀꯀꯤꯦ ꯏꯁꯦꯠ ꯑꯣꯏꯕ ꯃꯥꯒꯤ ꯃꯤ ꯃꯤꯠꯇꯣ ꯃ ꯃꯤꯠ
ꯀꯔꯤ ꯍꯥꯏꯕꯅꯣ ꯑꯩ ꯈꯪꯗꯦ ꯃꯩꯇꯩꯂꯣꯟꯇ ꯍꯥꯏꯌꯨ
ꯑꯣ ꯑ ꯃꯣꯏꯒꯤ ꯃꯤꯠꯇꯣ ꯈ꯭ꯔꯣꯁ ꯑꯥꯏ ꯈ꯭ꯔꯣꯁ ꯑꯥꯏꯅ ꯍꯥꯏꯕ ꯈꯁ ꯍꯥꯏꯅ ꯀꯥ ꯍꯥꯏꯕꯗꯣ
ꯑꯩ ꯚꯥꯞ ꯇꯥꯗꯦ ꯅꯪꯅ ꯍꯥꯏꯕꯗꯣ
ꯑꯁ ꯃꯥꯒꯤ ꯃꯤꯠꯇꯣ ꯑꯃꯔꯣꯝꯗ ꯌꯦꯡꯕ ꯑꯃꯔ ꯃꯥꯅ ꯑꯃꯔꯣꯝꯗ ꯎꯕꯥ ꯃꯥꯒꯤ ꯃꯤꯠꯅꯗꯤ ꯑꯃꯔꯣꯝꯗꯥ ꯌꯦꯡꯕ ꯇꯧꯕꯗꯨ
ꯑꯗꯨꯒꯨꯝꯕꯁꯨ ꯂꯩꯕ꯭ꯔꯣ ꯑꯗꯨꯒꯨꯝꯕꯗꯤ ꯑꯗꯨꯒꯨꯝꯕ ꯑꯩ ꯈꯪꯗꯦ ꯑꯩ ꯍꯥꯏꯕ ꯍꯩꯇꯦ ꯅꯪꯅ ꯍꯥꯏꯕꯗꯗꯤ ꯑꯩ ꯕꯥꯥꯞ ꯇꯥꯗꯦ ꯅꯪꯅ ꯍꯥꯏꯕꯗꯤ
ꯑꯁ ꯃꯥ ꯃꯁꯥꯅꯗꯤ ꯃꯐꯝ ꯑꯃꯗꯣ ꯌꯦꯡꯕ ꯑꯗꯨꯕꯨ ꯃꯥꯒꯤ ꯃꯤꯠ ꯃꯤꯠꯌꯦꯡꯗꯨꯗꯤ ꯇꯣꯉꯥꯟ ꯗꯥꯏꯔꯦꯛꯁꯟ ꯑꯃꯗ ꯌꯦꯡꯕꯗꯣ
ꯑꯦ ꯑꯗꯨꯒꯨꯝꯕ ꯂꯩꯇ ꯅꯪꯁꯨ ꯄꯨꯡꯉꯥꯡ ꯄꯨꯡꯉꯥꯡ ꯉꯥꯡꯉꯅꯨ ꯎꯝ ꯀꯃꯥꯏꯅ ꯃꯤꯅ ꯃꯥꯅ ꯗꯥꯏꯔꯦꯛꯁꯟ ꯑꯃꯗ ꯌꯦꯡꯕ ꯃꯤꯅ ꯃꯥꯅ ꯃꯤ ꯑꯃꯥꯎꯧꯕ ꯌꯦꯡꯕ ꯀꯔꯤ ꯋꯥꯉꯥꯡ ꯁꯉꯥꯡꯅꯣ
ꯂꯩꯇꯦꯗ ꯅꯪꯁꯨ ꯄꯨꯡꯉꯥꯏ ꯄꯨꯡꯉꯥꯡ ꯉꯥꯡ ꯋꯥꯅꯦꯅ ꯉꯥꯡꯕ ꯌꯥꯏꯅ ꯄꯨꯡꯉꯥꯡ ꯉꯥꯡꯅꯨꯗ
ꯀꯅꯥꯔꯣꯅ ꯍꯥꯏꯔꯤꯁꯦ ꯑꯩꯗꯤ ꯑꯗꯨ ꯑꯗꯨ ꯅꯨꯄꯤꯗꯨ ꯈꯪꯉꯦꯑꯦ ꯅꯣꯏꯒꯤ ꯀ꯭ꯂꯥꯁꯃꯦꯠꯗ ꯎꯝ ꯎꯝ
ꯀꯔꯤꯅꯣ ꯏꯟꯗꯁꯇ꯭ꯔꯤꯌꯦꯜ ꯚꯤꯖꯤꯠ ꯆꯠꯄꯒꯤ ꯐꯣꯇꯣꯗꯨ ꯂꯣꯏ ꯈꯣꯕꯠ ꯂꯥꯛꯑꯣ ꯑꯗꯨꯗ ꯎꯔꯅꯤ
ꯑꯩ ꯏꯟꯗꯁꯇ꯭ꯔꯤꯌꯦꯜ ꯚꯤꯖꯤꯠ ꯆꯠꯂꯀꯥꯟꯗ ꯑꯩꯈꯣꯏ ꯅꯨꯄꯥꯈꯩ ꯐꯣꯇꯣ ꯂꯩ ꯅꯨꯄꯤꯈꯣꯏꯒꯤ ꯐꯣꯇꯣ ꯂꯩꯇꯦ ꯑꯩꯈꯣꯏ ꯑꯈꯪ ꯃꯌꯥꯝꯒꯤ ꯐꯣꯇꯣꯗꯤ ꯂꯩꯑꯦ ꯑꯩꯈꯣꯏ ꯃꯤ ꯑꯩꯈꯣꯏ ꯖꯨꯅꯤꯌꯔ ꯈꯈꯣꯏꯒ ꯌꯥꯎꯔꯒ ꯃꯤ ꯀꯨꯟꯃꯨꯛ ꯂꯦꯞꯄ ꯐꯣꯇꯣ ꯀꯥ ꯄꯥ ꯀ
ꯅꯠꯇꯦ ꯅꯠꯇꯦ ꯖꯨꯅꯤꯌꯔ ꯈꯣꯏ ꯖꯨꯅꯤꯌꯔ ꯈꯣꯏꯕꯨ ꯍꯥꯏꯌꯣꯕ ꯂꯩꯁꯥꯕꯤꯁꯤꯡꯗꯨꯕꯨ ꯅꯣꯏ ꯐꯣꯇꯣ ꯐꯣꯇꯣ ꯀꯥꯞ ꯍꯣꯏ ꯀꯥꯞ꯫
ꯁꯤꯡꯒꯜꯗ꯫ ꯅꯪ ꯁꯤꯡꯒꯜ ꯀꯥꯄꯗꯗꯤ ꯐꯣꯏꯒꯅꯦꯚꯥꯏ꯫
ꯖꯤꯅꯤꯐꫪꯒ ꯅꯠꯇꯦꯃꯤ꯫ ꯑꯁ꯫
ꯅꯪꯅ ꯖꯤꯅꯤꯐꫪꯒ ꯀꯥꯞꯃꯤꯟꯅꯔꯒ ꯅꯪꯅ ꯐꯣꯇꯣ꯫ ꯊꯥꯕ ꯀꯥꯟ ꯀꯥꯇꯨ ꯀꯥꯔꯟ ꯇꯧꯔꯒ ꯇꯥꯕꯗꯨꯗꯤ꯫ ꯋꯥꯊꯤ ꯆꯥꯕꯗꯣ ꯅꯪ ꯅꯠꯇ꯭ꯔꯣ ꯑꯗꯨꯒꯤꯗꯣ꯫
ꯌꯥꯔꯦ ꯌꯥꯔꯦ ꯑꯗꯨ ꯋꯥꯔꯤꯗꫭ ꯍꯧꯗꯣꯔꯛꯑꯅꯨ ꯖꯤꯅꯤꯐꯔꯒ ꯅꯠꯇꯦꯕ ꯑꯩꯅ ꯀꯥꯞꯄꯗꯣ ꯒ꯭ꯔꯦꯁꯀ ꯀꯥꯞꯃꯤꯟꯅꯕꯃ
ꯑꯗꯨ ꯃꯇꯝꯗꯨꯣ ꯒ꯭ꯔꯦꯖꯇ ꯄꯨꯔꯥ ꯑꯩ ꯈꯪꯗꯦꯏꯗ꯫ ꯑꯗꯣ ꯒ꯭ꯔꯦꯁ ꯍꯥꯏꯕꯁꯦ ꯃꯤ ꯑꯅꯤꯗꯤ ꯂꯩꯕꯅꯤꯀꯣ꯫ ꯅꯪ ꯀꯩ ꯀꯩ ꯏꯗꯨꯅꫭ ꯑꯩ ꯈꯪꯗꯦ ꯃꯤ ꯑꯃꯗꯤ ꯈꯔ ꯃꯨꯑꯦ꯫ ꯃꯤ ꯑꯃ ꯈꯔ ꯉꯧꯋꯦ ꯃꯤ ꯉꯧꯕꯁ ꯃꯤ ꯃꯥꯒꯤ ꯃꯤꯠꯇꫭ꯫ ꯈ ꯇꯣꯌꯦ꯫
ꯑꯩ ꯈꯪꯉꯦ ꯕꯤꯕꯦꯛ ꯈꯣꯏꯒꯤ ꯀ꯭ꯂꯥꯁꯃꯦꯠ ꯅꯠꯇꯦ ꯕꯤꯕꯦꯛ ꯈꯣꯏꯒꯤ ꯖꯨꯅꯤꯌꫪꯅꯤ꯫
ꯕꯤꯕꯦꯛ ꯈꯣꯏꯒꯤ ꯖꯨꯅꯤꯌꫪꯅꯦꯕ꯫
ꯍꯣꯏ꯫
ꯚꯕꯤꯕꯦꯛꯈꯣꯏꯒꯤ ꯖꯨꯅꯤꯌꯔ ꯀꯩꯅꯣ ꯕꯤꯕꯦꯛꯈꯣꯏꯒꯤ ꯖꯨꯅꯤꯌꫪ ꯀꯩꯅꫭ ꯕꯤꯕꯦꯛꯈꯣꯏꯒꯤ ꯖꯨꯅꯤꯌꫪꯗꯨꯗꯤ ꯗꯥꯏꯅꯤꯃꯩ ꯅꯠꯇꯦ ꯕꯤꯕꯦꯛꯈꯣꯏꯒꯤ ꯖꯨꯅꯤꯌꫪꯗꯨꯗꯤ ꯑꯩ ꯈꯪꯅꯗꯦꯗ ꯚꯥꯏ꯫
ꯑꯩꯈꯣꯏ ꯕꯤꯕꯦꯛ ꯈꯣꯏꯒꯤ ꯖꯨꯅꯤꯌꫪ ꯈꯣꯏꯁꯨ ꯏꯟꯗꯁꯇ꯭ꯔꯤꯌꯦꯜ ꯚꯤꯖꯤꯠ ꯆꯠꯂꯦꯗꯅ꯫
ꯆꯠꯂꯦ ꯆꯠꯂꯦ ꯆꯠꯂꯦ ꯑꯩ ꯍꯥꯏꯕꯗꯤ ꯑꯩ꯫
ꯑꯩꯈꯣꯏꯒꯤ꯫ ꯑꯈꯣꯏꯒꯤ ꯕꯁꯇ ꯇꯣꯡꯗꯦꯕ ꯃꯥꯗꯣ꯫
ꯃꯃꯥꯟꯅꯕꯤ ꯃꯁꯦ ꯃꯤꯡꯈꯣꯏ ꯍꯥꯏꯣꯅꯦ꯫